ꯑ
ꯍꯂꯣ ꯑ ꯍꯂꯣ ꯒꯗ ꯃꯣꯔꯅꯤꯡ ꯃꯦꯝ
ꯒꯗ ꯃꯣꯔꯅꯤꯡꯒ ꯒꯗ ꯃꯣꯔꯅꯤꯡꯅꯤꯡ
ꯁꯣꯔꯤ ꯁꯣꯔꯤ ꯒꯨꯠ ꯃꯣꯔꯅꯤꯡ ꯁꯤꯁꯇꯔ ꯒꯨꯠ ꯃꯣꯔꯅꯤꯡ ꯀꯩ ꯑ ꯍꯧꯒꯠꯄꯤꯔꯕꯣ ꯍꯧꯒꯠꯂꯦ ꯕ꯭ꯔꯁꯇꯣꯡ ꯂꯣꯏ ꯇꯧꯕ ꯂꯣꯏꯔꯦ ꯂꯣꯏ ꯇ ꯂꯣꯏ ꯂꯣꯏ ꯇꯥꯕ ꯂꯣꯏꯔꯦ ꯂꯣꯏꯅ ꯇꯧ ꯑꯗꯨ ꯃꯥꯏ ꯃꯤꯠ ꯇꯥꯕ ꯂꯣꯏꯔꯦ ꯇꯧꯕ ꯂꯣꯏꯔꯦ ꯕ꯭ꯔꯦꯛ ꯄꯥꯁꯄꯗꯤ ꯆꯥꯖꯗ꯭ꯔꯏ
ꯑꯣ
ꯑꯗꯣ ꯆꯥꯒꯗꯕ ꯀꯌꯥꯝ ꯋꯥꯠꯂꯤꯒꯦ ꯕ꯭ꯔꯦꯛꯐꯥꯁꯁꯦ ꯎꯝ ꯆꯥꯔꯅꯤ ꯍꯧꯖꯤꯛ ꯆꯥꯟꯅꯗꯕꯅꯤ ꯊꯕꯛ ꯅꯨꯡ ꯂꯩꯕ꯭ꯔꯥ ꯉꯁꯤꯁꯦ ꯊꯕꯛ ꯅꯨꯡ ꯂꯩꯒꯅꯤ ꯄꯨꯡ ꯀꯌꯥ ꯑꯗꯨꯏꯗꯩꯗꯤ ꯊꯕꯛ ꯍꯥꯎꯏ ꯑꯗꯨꯝ ꯑꯣꯐꯤꯁ ꯑꯋꯥꯔ ꯇꯦꯟ ꯅꯥꯏꯟ ꯊꯥꯔꯇꯤ ꯇꯨ ꯇꯦꯟ ꯄꯖꯦ ꯑꯗꯨꯝ ꯁꯇꯥꯔꯇꯤꯡ ꯇꯧꯔꯅꯤ ꯑꯗꯨꯒ ꯄꯨꯡ ꯇꯨꯔꯗ ꯂꯩꯕꯁꯨ ꯌꯥꯎꯋꯦ ꯑꯗꯣ ꯊ꯭ꯔꯤ ꯊꯥꯔꯇꯤ ꯊ꯭ꯔꯤꯗ ꯑꯗꯨꯝ ꯂ ꯍꯥꯏꯅ ꯑ ꯊꯒꯔ ꯑꯣꯐꯖꯎꯅꯤ ꯀꯅꯣ
ꯑꯩꯈꯣꯏꯒꯤ ꯀ꯭ꯂꯥꯁꯀ ꯑꯗꯨꯝ ꯃꯥꯟꯅꯩ
ꯀ꯭ꯂ ꯀ꯭ꯂꯥꯁꯀ ꯋꯥꯋꯥꯛꯀꯤꯡ ꯑꯋꯥꯔꯒꯗꯤ ꯈꯦꯠꯅꯕꯅꯦ ꯈꯦꯅꯕꯅꯦ ꯍꯥꯏꯗꯤ ꯋꯥꯋꯀꯤꯡ ꯑꯋꯥꯔ ꯌꯥꯝ ꯌꯥꯝꯕ ꯂꯩ ꯇꯦꯟꯕ ꯂꯩ ꯑꯗꯣ ꯑꯩꯈꯣꯏꯒꯤ ꯅꯣ ꯀ꯭ꯂꯥꯁꯀ ꯅꯣꯏꯒꯤ ꯑꯣꯐꯁ ꯑꯋꯥꯔ ꯊꯒ ꯃꯥꯅꯏꯌꯦꯒ ꯎꯝ ꯑꯩꯈꯣꯏꯁꯨ ꯄꯨꯡ ꯇꯔꯥꯗꯒꯤ ꯍꯧꯔꯒ ꯑꯍꯨꯝꯗ ꯂꯣꯏꯑꯕ ꯎꯝ ꯑꯗꯣ ꯍꯧꯖꯤꯛꯄꯨꯗꯤ
ꯄꯨꯡ ꯇꯔꯥꯗ ꯀꯤꯅ ꯑꯃ ꯑꯃꯕꯧꯁꯦ ꯀ꯭ꯂꯥꯁ ꯇꯧꯔꯒ ꯑꯇꯣꯞꯄ ꯃꯈꯥ ꯇꯥ
ꯑꯇꯣꯞꯄ ꯃꯈꯥ ꯇꯥꯔꯛꯄꯅ ꯂ ꯗꯌꯨꯇꯤꯒꯨꯝꯃꯁꯦꯗꯦ ꯑꯣ ꯊꯕꯛ ꯑꯃꯨꯛ ꯆꯠꯍꯟꯕ ꯍꯥꯏꯇꯥꯔꯦ
ꯍꯣꯏ
ꯎꯝ ꯐꯥꯏꯅꯦ ꯑꯩꯒꯤꯗꯤ ꯗ꯭ꯔꯤꯝꯅꯤꯅꯦꯗꯣ ꯑꯩꯒꯤꯗꯤ ꯗ꯭ꯔꯤꯝꯅꯦ ꯑꯗꯨꯗꯣ
ꯑꯩ ꯀꯩꯒꯤ ꯗ꯭ꯔꯤꯝ ꯑꯣꯏꯔꯤꯕ
ꯂꯥꯏꯐꯁꯨ ꯇꯝ ꯊꯕꯛꯇꯣ ꯇꯧꯕ ꯑꯩꯒꯤꯗꯤ ꯗ꯭ꯔꯤꯝꯅꯤꯅꯦꯗ ꯆꯅꯥ ꯁꯤꯐ ꯍꯥꯏꯔꯕꯗ ꯋꯥꯔꯒꯗꯦ ꯑꯁ ꯑꯩꯒꯤꯗꯤ ꯑꯗꯨꯗꯣ ꯗ꯭ꯔꯤꯝ ꯑꯣꯏꯖꯔꯤꯕꯅꯤ ꯑ ꯀꯣꯏꯗ ꯋꯥꯌꯦꯦ
ꯝ ꯑꯣꯏꯔꯒꯁꯨ
ꯑꯣꯏꯔꯒꯁꯨ ꯇꯧꯔꯒꯗꯤ ꯑꯗꯨꯝ ꯋꯥꯕꯅꯦ ꯎꯝ ꯅꯃꯥꯕꯨꯗꯤ ꯋꯥꯗꯣꯏꯅꯤ ꯑꯗꯨꯗꯁꯨ ꯁꯨꯝ ꯑꯩꯈꯣꯏꯒꯤ ꯄꯥꯝꯖꯔꯨꯕ ꯍꯥꯏꯇꯥꯔꯦꯀꯣ ꯨꯅꯤꯗ ꯑꯩꯅ ꯍꯥꯏꯖꯅꯤꯡꯕꯕꯨ ꯄꯥꯝꯃꯒꯕꯨꯗꯤ ꯋꯥꯗꯦ ꯀꯥꯏꯅ ꯍꯥꯏꯅꯅꯤ ꯑꯩꯣꯏꯗꯤ ꯄꯥꯝꯗꯅꯤꯅ ꯋꯥꯏ ꯍꯥꯏꯇꯥꯔꯦ ꯑꯁ ꯋꯥꯗꯤ ꯂꯣꯏ ꯋꯥꯕ ꯉꯥꯛꯇꯅꯤꯗ ꯊꯕꯛ ꯈꯨꯗꯤꯡꯃꯛ ꯑꯅꯦ ꯑꯗꯨꯕꯨ ꯀꯥ ꯑꯃ ꯍꯦꯜꯂꯁꯨ ꯈꯥꯡꯕ ꯉꯝꯗꯦꯕ
ꯑꯗꯨꯒꯤꯅꯤꯗ ꯄꯣꯠꯁꯦ ꯑꯗꯨꯒꯤ ꯑꯩꯁꯨ ꯀꯩꯅꯣ ꯇꯧꯕ ꯍꯥꯏꯇꯥꯔꯦ ꯋꯥꯀꯠꯁꯦ
ꯑꯣ ꯕ꯭ꯔꯥꯗꯔ ꯋꯥꯔꯤ ꯁꯥꯟꯅꯔꯕꯅꯤꯅ ꯕ꯭ꯔꯗꯔꯗ ꯍꯥꯏꯍꯧꯕꯅꯤꯗꯥꯏ ꯃꯅꯤ ꯃꯅꯤ ꯃꯅꯤ ꯃꯅꯤ ꯀꯩꯁ ꯀꯥꯏꯗꯤ ꯀꯩꯁ ꯀꯥꯏ ꯑꯦꯔꯤꯅꯤ ꯌꯥꯏ ꯌꯥꯏ ꯌꯥꯝ ꯊꯤ ꯌꯥꯏ ꯀꯩꯁꯨ ꯀꯥꯏꯗꯦ ꯅꯠꯇ꯭ꯔꯥ ꯑꯅ ꯍꯥꯏꯖꯔꯤꯕ ꯋꯥꯐꯝꯁꯦ ꯌꯥꯏ ꯉꯁꯤꯒꯤ ꯋꯦꯗꯔꯁꯤꯕꯨ ꯅꯣꯡ ꯇꯥꯗꯧ ꯃꯥꯟꯕ꯭ꯔꯣ
ꯎꯝ ꯁꯨꯃꯥꯏꯅ ꯅꯣꯡ ꯇꯥꯗꯧ ꯃꯥꯜꯂꯝꯃꯒ ꯇꯥꯈꯤꯗꯕꯁꯨ ꯀꯌꯥ ꯑꯃ
ꯑ ꯆꯣꯕꯅꯤ ꯆꯕꯅꯤ ꯋꯦꯗꯔꯁꯤꯐꯥꯎ ꯊꯥꯖꯔꯛꯇ꯭ꯔꯦꯅ ꯍꯥꯏꯖꯔꯤꯕ ꯎꯝ ꯀꯦꯀꯤ
ꯉꯥꯛ ꯂꯩꯔꯒ ꯑꯩꯈꯣꯏ ꯍꯧꯖꯤꯛ ꯍ ꯍꯣꯏ ꯅꯨꯡꯁꯥꯁꯦ ꯈꯛ ꯌꯥꯡ ꯌꯥꯡꯅ ꯁꯥꯗꯣꯔꯛꯀꯅꯤ ꯑꯗꯒꯤ ꯂꯣꯏꯔꯒ ꯑꯃꯨꯛ ꯅꯣꯡ ꯑꯃꯨꯛ ꯊꯤꯠꯂꯤ ꯊꯤꯠꯂꯤ ꯆꯨꯔꯝꯒꯅꯤ ꯑꯗꯨꯒ ꯂꯣꯏꯔꯒ ꯑꯃꯨꯛꯀ ꯑꯃꯨꯛ ꯅꯣꯡꯁꯦ ꯑꯃꯨꯛ ꯃꯪꯖꯕ
ꯂ ꯎꯒ ꯅꯎꯅ ꯁꯥ ꯁꯥꯒꯂꯒꯅꯤ ꯌꯥꯅꯦꯅ ꯇꯥꯗꯦ ꯍꯈꯣꯏ ꯑꯣꯏꯦꯇꯥꯔꯁꯤꯁꯨ ꯍꯟꯗꯛꯁꯤ ꯏꯁꯤꯡ ꯏꯁꯤꯡꯁꯦ ꯆꯥꯎꯗꯣ ꯃꯥꯟꯕ꯭ꯔꯥ ꯀꯃꯥꯏꯅ ꯇ ꯀꯣ ꯈꯜꯂ ꯆꯥꯎꯗꯧꯗꯤ ꯃꯥꯟꯗꯦꯗ ꯅꯣꯡꯁꯦ ꯀꯌꯥ ꯆꯨꯗꯦ ꯇꯤ ꯇꯤ ꯇꯤ ꯄꯤ ꯆꯨ ꯂꯩ ꯂꯩꯕꯅꯤꯅ ꯍꯒꯤ ꯆꯨꯔꯛꯈꯤꯗꯤ ꯆꯨꯔꯛꯈꯤꯅꯤ ꯍꯣꯏ ꯆꯨꯕꯨꯗꯤ ꯆꯨ ꯑꯈꯅꯤ ꯑꯗꯣ ꯍꯥꯟꯅꯗꯧꯅ ꯏꯁꯤꯡꯁꯦ ꯊꯨꯝꯗꯧꯗꯤ ꯃꯥꯟꯗꯕ ꯃꯈꯜ ꯑꯩ ꯋꯥꯈꯜꯗꯗꯤ ꯊꯨꯝꯅꯤ ꯂꯩ ꯑ ꯊꯨꯝꯃꯒꯗꯤ ꯌꯥꯝ ꯊꯤꯅ ꯐꯩ ꯍꯥꯏꯔꯤꯅꯤꯅꯦ ꯀꯔꯤꯅꯣ ꯍꯥꯏꯁꯤꯕ ꯏꯁꯤꯡ ꯆꯥꯎꯔꯒ ꯌꯨꯝꯗꯒ ꯆꯪꯕꯁꯦ ꯐꯔꯤꯕ꯭ꯔꯥ ꯍꯥꯏꯁꯦ ꯅꯠꯇꯦꯗ ꯁꯨꯝ ꯑꯩꯈꯣꯏꯒꯤ ꯑꯩꯈꯣꯏꯁꯨ ꯑꯦꯛꯖꯥꯝꯁꯦ ꯀꯨꯏꯁꯜꯂꯛꯇ꯭ꯔꯦꯕ ꯎ ꯑꯗꯨꯗꯣ ꯈꯔ ꯑꯦꯛꯖꯥꯝꯗꯣ ꯂꯩꯊꯣꯛ ꯀꯣꯛꯅꯕ ꯁꯨꯝ
ꯈꯥꯏꯕꯁ ꯅꯪꯒꯤꯗꯨꯗꯤ ꯅꯪꯒꯤꯗꯨꯗꯤ ꯑꯀ ꯃꯅꯤꯅꯦ ꯑꯪꯀ ꯌꯥꯝ ꯂꯕ ꯃꯤꯅꯤꯅꯦ ꯄꯨꯟꯁꯤꯁꯦ ꯑꯪꯀ ꯌꯥꯎꯗ꯭ꯔꯗꯤ ꯍꯤꯡꯕ ꯌꯥꯗꯦ ꯑ ꯃꯥꯅꯦ ꯂꯥꯏꯞꯁꯦ ꯃꯦꯊꯃꯦꯇꯤꯛꯁꯇ ꯂꯩꯔꯝꯃꯦ
ꯍꯣꯏ ꯑꯪꯀ ꯑꯪꯀ ꯅꯠꯇ꯭ꯔꯒꯗꯤ ꯑꯩꯈꯣꯏ ꯌꯥꯗꯕ ꯃꯇꯥꯡꯁꯨ ꯑꯃꯨꯛ ꯂꯥꯛꯑꯦꯕ
ꯑꯪꯀ ꯌꯥꯎꯗꯕ ꯃꯇ ꯑꯪꯀ ꯌꯥꯎꯗꯕꯁꯤꯅ ꯀꯃꯥꯏꯅ ꯇꯧꯔꯤꯅꯣ
ꯄꯪꯀ ꯌꯥꯎꯗ꯭ꯔꯒꯗꯤ ꯑꯩꯈꯣꯏ ꯑꯩꯅ ꯀꯩꯅꯣ ꯏꯁꯤꯡ ꯊꯨꯝꯕꯁꯨ
ꯁ ꯌꯥꯏ ꯀꯅ ꯍꯥꯏꯁꯦ ꯍꯥꯏꯔꯗꯣꯏꯕ ꯎꯝ
ꯑꯪꯀꯥ ꯌꯥꯎꯗ꯭ꯔꯒꯗꯤ ꯑꯩꯅ ꯊꯨꯝꯗꯕꯅ ꯐꯩ ꯈꯣꯠꯂꯦ
ꯁꯨꯝ ꯁꯨꯝꯗꯨ ꯁꯔꯨꯛꯄꯨꯗꯤ ꯑꯗꯨꯝ ꯈꯤꯇꯪ ꯈꯤꯇꯪ ꯇꯥꯔꯝꯃꯒ ꯁꯨꯝꯗ ꯃꯥ
ꯁꯤꯒꯤꯗ
ꯃꯥꯅꯤ ꯍꯧꯏꯖꯤꯛ ꯏꯁꯤꯡꯗ ꯇꯨꯝꯍꯧꯗ꯭ꯔꯒꯗꯤ ꯗꯤ ꯑ ꯋꯤꯟꯇꯔꯗ ꯏꯁꯤꯡ ꯑꯃꯨꯛ ꯐꯪꯉꯨꯗꯕ ꯍꯣꯏ ꯃꯥꯅꯤ ꯃꯥ ꯏꯁꯤꯡ ꯑꯃꯨꯛ ꯀꯪꯗꯕ ꯑꯗꯨ ꯑꯣꯏꯇꯥꯔꯒꯗꯤ ꯗꯤ ꯐꯧꯗꯤ ꯀꯅꯥꯅ ꯂꯤꯡꯗꯕ ꯂꯧ ꯀꯃꯥꯏ ꯇꯧ ꯌꯥꯝ ꯊꯤ ꯂꯩ ꯇꯤꯄꯥꯛꯄ ꯃ ꯐꯉꯕ꯭ꯔꯣ ꯑꯗꯨ ꯆꯍꯤ ꯈꯨꯗꯤꯡꯒꯤ ꯄꯈꯥꯏꯕꯤꯔꯤꯕ ꯑꯩꯈꯣꯏꯗꯤ
ꯀꯌꯥ ꯀꯌꯥꯒ ꯂꯣꯛꯅꯒꯦ
ꯑꯃꯨꯔꯛꯄꯨꯗꯤ ꯑꯗꯨꯝ ꯂꯣꯏ ꯑꯁ ꯃꯤ ꯂꯩꯇꯕꯅꯤꯅ ꯈꯔꯕꯨꯗꯤ ꯋꯥꯏ ꯑꯗꯨꯕꯨ
ꯅꯦꯛꯊꫭꯀꯑ ꯍꯥꯏꯗꯤ ꯕꯣꯔꯥ ꯀꯨꯟ ꯀꯨꯟꯊ꯭ꯔꯥ ꯀꯌꯥꯝ ꯌꯣꯛꯀꯦ ꯀꯨꯟ ꯀꯨꯟꯊ꯭ꯔꯥꯗꯗꯤ ꯀꯥꯏꯗꯣꯏꯅꯣꯗ ꯆꯥꯝꯃ ꯆꯅꯤ ꯍꯦꯟꯅ ꯀꯩꯅꫭ ꯅꯒꯤꯟ ꯇꯧꯔꯤꯗꯣ ꯑꯦ ꯑꯟꯊꯤ ꯆꯥꯎꯔꯝꯗꯧ ꯃꯥꯂꯦ ꯅꯪ ꯆꯥꯎꯁꯨ ꯌꯥꯝ ꯆꯥꯎꯕꯁꯨ ꯅꯠꯇꯦꯗ ꯍꯧꯗꯤ ꯌꯥꯝꯅ ꯄꯥꯟꯕ ꯑꯗꯨꯗꯤ ꯃꯇꯝ ꯃꯇꯝꯒꯤꯅꯤ ꯑꯗꯣ ꯁꯨꯝ ꯆꯥꯎꯧꯔꯥꯛꯄ ꯆꯍꯤ ꯈꯨꯗꯤꯡꯒꯤ ꯀꯌꯥꯝ ꯀꯌꯥꯝ ꯂꯣꯛꯀꯦꯕ ꯆꯍꯨꯝ ꯂꯣꯛꯄꯁꯨ ꯌꯥꯎꯋꯤ ꯆꯅꯤ ꯌꯥꯡꯈꯩ ꯇꯧꯕꯁꯨ ꯌꯥꯎꯋꯤ ꯆꯥꯝꯃꯔꯤ ꯌꯧꯐꯥꯠꯇꯕꯁꯨ ꯌꯥꯎꯋꯤ ꯃꯇꯝ ꯃꯇꯝꯗꯨꯗꯤꯗꯤ ꯍꯥꯏꯕ ꯉꯝꯗꯦꯗ ꯇꯤꯟꯒ ꯇꯥꯁꯂ ꯇꯤꯟꯒ ꯇ ꯈꯂꯗꯤ ꯑꯗꯨꯝ ꯁꯣꯛꯄꯖꯥꯠꯅꯤꯅ ꯑꯗꯨꯅ ꯇꯤꯟ ꯇꯥꯕꯁꯤꯗ ꯍꯤꯁꯨ ꯑꯗꯨꯝ ꯌꯥꯎꯕ꯭ꯔꯥ ꯍꯥꯏꯗꯤꯛꯇꯕ ꯌꯥꯎꯋꯤ ꯌꯥꯎꯏ ꯌꯥꯏ
ꯑꯗꯨ ꯂꯣꯛꯇ꯭ꯔꯒꯅ ꯀꯌꯥꯃꯨꯛꯇꯤ ꯂꯣꯛꯇꯦ
ꯂꯣꯛꯇ꯭ꯔꯒꯗꯤ ꯑꯩꯅ ꯆꯅꯤꯒꯨꯝꯕ ꯆꯅꯤ ꯑꯗꯨꯗꯤ ꯆꯥꯎꯔꯥꯛꯄꯗꯤ ꯃꯇꯝ ꯃꯇꯝꯗꯨꯒꯤꯅꯤꯗ ꯑꯩꯅ ꯑꯗꯨꯝ ꯊꯦꯡꯅꯖꯕ ꯑꯗꯨꯗꯀꯣ ꯑꯗꯨ ꯍꯥꯏꯕ ꯋꯥꯅꯤꯦ
ꯋꯥꯈ꯭ꯔꯕ ꯖꯥꯠꯅꯤꯗ ꯃꯣꯏꯅꯗꯤ ꯁꯤꯗ ꯆꯒꯦ ꯄꯨꯡꯗꯒꯨꯝꯕꯄ ꯍꯥꯏꯇꯥꯔꯦ ꯍꯣꯏ ꯁꯤꯟꯃꯤꯁꯤꯡꯁꯨ ꯀꯧꯗꯕ ꯌꯥꯔꯣꯏꯀꯣ ꯃꯥꯅꯤ ꯁꯤꯟꯃꯤꯗꯨꯒꯤꯗꯪ ꯍꯣꯠꯅꯕꯗ ꯐꯅꯌꯥꯝꯗꯤ ꯆꯪꯉꯝꯃꯅꯤ ꯑꯁ ꯍꯥꯏꯗꯅꯪ ꯀꯥꯟꯅꯗ꯭ꯔꯦꯗꯤ ꯃꯣꯏꯒꯤ ꯄꯦꯗꯕ ꯆꯥꯕ ꯊꯛꯅꯕ ꯃꯥꯅꯦ ꯃꯥꯅꯦ ꯂꯥꯛꯏꯕ ꯃꯌꯥꯝꯗꯣ ꯍꯧꯖꯤꯛꯇꯤ ꯃꯦꯆꯤꯟ ꯍꯥꯏꯕ ꯍꯣꯏ ꯋꯥꯍꯟꯁꯨ ꯌꯥꯗ꯭ꯔꯤꯕ ꯃꯣꯏꯁ ꯎꯝ ꯃꯦꯆꯤꯟ ꯌꯦꯉꯒꯗꯤ ꯑꯃꯨꯛ ꯑꯩꯈꯣꯏꯒꯤ ꯀꯥꯡꯂꯨꯞꯛꯁꯦꯈꯣꯏ ꯇꯥꯏ ꯇ ꯑꯗꯨꯣꯏꯅꯦꯕ ꯑꯇꯩꯗ ꯌꯨꯋꯥ ꯅꯠꯇꯔ ꯁꯨꯝ ꯃꯣꯏ ꯋꯥꯍꯟꯕꯗ ꯁꯨꯝ ꯅꯨꯡꯉꯥꯏꯇꯅ ꯆꯠꯈꯤꯕꯗꯣ ꯅꯨꯡꯉꯥꯏꯇꯅ ꯆꯠꯈꯤꯕꯗꯣ ꯑꯗꯣ ꯑꯦ ꯍꯧ ꯁꯤꯗ ꯃꯥꯒꯤ ꯊꯕꯛ ꯁꯨꯕꯗꯤ ꯌꯥꯝ ꯋꯥꯏ ꯄꯤꯖ ꯄꯤꯊꯛꯇꯦ ꯍꯥꯏꯕ ꯑꯩ ꯄꯣꯠꯇꯣ ꯋꯥꯕꯗꯣ ꯒꯤ ꯑꯗꯨ ꯋꯥꯔꯧꯈ꯭ꯔꯒꯗꯤ ꯂꯥꯛꯑꯣꯏꯗꯣꯏꯅꯦ ꯃꯥꯅꯦ ꯃꯊꯪꯗ ꯃꯤ ꯂꯩꯔꯣꯏ ꯂꯩꯔꯣꯏꯕꯀꯣ ꯍꯥꯏꯗꯤ ꯃꯣꯏꯗ ꯍꯦꯟꯅ ꯄꯤꯕꯩ ꯋꯥꯗ ꯅꯠꯇꯕ ꯆꯠꯅꯔꯤꯕ ꯄꯣꯠꯁꯦ ꯍꯦꯟꯅꯁꯨ ꯂꯧꯕ ꯅ ꯐꯠꯇꯕ ꯇꯥꯅꯁꯨ ꯂꯧꯅꯠꯇꯕ ꯑꯩꯈꯣꯏ ꯆꯠꯅꯕꯤ ꯔꯦꯠ ꯑꯃ ꯍꯥꯏꯕ ꯑꯃ ꯂꯩꯕꯀꯣ ꯍ ꯍꯣꯏ ꯍꯣꯏ
ꯑꯗꯣ ꯁꯨꯝ ꯀꯩꯅꯣ ꯑꯗꯨ ꯀꯨꯝꯕ ꯀꯩꯅꯣ ꯁꯤꯟꯃꯤꯈꯩꯗꯗꯤ ꯀꯌꯥ ꯀꯌꯥꯗꯤ
ꯗꯤ ꯄꯤ ꯀꯌꯥ ꯀꯌꯥ ꯍꯥꯏꯔꯤꯁꯦ ꯆꯥꯝꯃꯉꯥꯗꯒꯤꯗꯤ ꯇꯥꯗ꯭ꯔꯦ ꯑꯗꯨꯗꯤ ꯍꯥꯏꯗꯤ ꯑꯩꯈꯣꯏꯗ ꯁꯨꯂꯦꯞꯇꯕꯤꯗ ꯄꯨꯡ ꯑꯁꯨꯛꯐꯥꯎ ꯁꯨꯕꯤꯕ꯭ꯔꯥ ꯀꯥꯏꯅꯀꯣ
ꯅꯣꯡ ꯑꯁꯤꯐꯧ ꯁꯣꯏꯕꯤꯕ ꯑꯁꯤꯕꯨ ꯁꯤꯕꯤꯕ ꯑꯗꯨꯗꯤ ꯈꯨꯠꯁꯨ ꯈꯨꯠꯁꯨꯗ ꯂꯩꯔꯦ ꯑꯣ ꯈꯨꯠꯁꯨ ꯈꯨꯠꯁꯨꯒꯤ ꯃꯇꯨꯡ ꯏꯟꯅ ꯄꯩꯁꯥꯁꯦ ꯄꯤ ꯅꯠꯇ꯭ꯔꯥ ꯃꯦꯆꯤꯟꯒ ꯋꯥꯏꯕꯁꯦ ꯁꯝꯅ ꯇ꯭ꯋꯦꯟꯇꯤ ꯐꯣꯔ ꯑꯋꯔ ꯇꯨꯋꯐ ꯑꯋꯔꯁ ꯁꯤꯛꯁ ꯑꯋꯔꯁ ꯀꯥꯏꯅꯀꯣ ꯃꯣꯏꯒꯤ ꯗꯨꯀꯥꯟꯗ ꯔꯦꯠ ꯂꯩꯕ ꯉꯥꯛꯇꯅꯦꯕꯀꯣ ꯊꯕꯛ ꯈꯨꯗꯤꯡꯒꯤ ꯁꯨꯕꯒꯤ ꯑꯋꯥꯔꯒꯤ ꯃꯇꯨꯡ ꯃꯇꯨꯡꯏꯟꯅ ꯄꯩꯁꯥꯁꯨ ꯑꯗꯨꯝ ꯔꯦꯠ ꯃꯥꯟꯅꯗꯦꯕ ꯑꯗꯨꯗꯤ ꯔꯒꯤꯗꯤ ꯂꯩ ꯏꯇꯕꯣ ꯑꯩꯈꯣꯏꯒꯤ ꯑꯩꯈꯣꯏꯒꯤꯗꯤ ꯃꯆꯥꯕ ꯂꯩꯗ ꯌꯥꯝ ꯆꯥꯎꯕ ꯃꯔꯠꯇ ꯑꯦ ꯃꯆꯥꯗꯨꯗꯤ ꯂꯧ ꯅꯠꯇ꯭ꯔꯕꯣ ꯀꯩ ꯑꯣꯏꯖꯥꯠꯅꯣ ꯍꯤꯡꯒꯣꯟꯜ ꯑꯣꯏꯗꯣꯏꯔꯣ
ꯅꯠꯇꯦ ꯂꯧꯅꯦ ꯑꯗꯨꯏꯁꯨ ꯌꯥꯝ ꯆꯥꯎꯕ ꯅꯠꯇꯦꯕ ꯍꯥꯏꯗꯤ ꯕ꯭ꯔꯗꯔ ꯍꯣꯏꯗꯧ
ꯑꯗ ꯍꯣꯏꯗꯣꯅ ꯌꯥꯝꯅ ꯆꯥꯎ ꯄꯥꯛꯅ ꯆꯥꯎꯅ ꯂꯩꯕ ꯅꯠꯇꯦꯕ ꯑꯣ
ꯍꯥꯏꯗꯤ ꯆꯍꯤ ꯑꯃꯗ ꯀꯨꯟ ꯀꯨꯟ ꯃꯉꯥ ꯑꯗꯨꯃꯥꯏꯒ ꯂꯣꯛꯆꯕ ꯑꯗꯩ ꯌꯥꯝꯃꯕꯗ ꯀꯨꯟꯊ꯭ꯔꯥꯒ ꯂꯣꯛꯆꯕ ꯑꯗꯨ ꯅꯠꯇꯅ ꯆꯍꯨꯝ ꯆꯥꯝꯃ ꯆꯍꯨꯝ ꯆꯅꯤꯒ ꯌꯧꯕꯗꯗꯤ ꯑꯩꯈꯣꯏꯗꯤ ꯑꯗꯨ ꯂꯩꯇꯦ ꯅꯦꯛꯇ꯭ꯔꯁꯨ ꯌꯥꯏ ꯑꯗꯨꯗꯤ ꯑꯩꯈꯣꯏ ꯃꯁꯦꯟ ꯑꯩꯈꯣꯏ ꯈꯔ ꯈꯛꯇꯪꯅ ꯑꯗꯨꯝ ꯇꯧꯖꯕꯁꯨ ꯌꯥꯏꯗ
ꯃꯥꯅꯤ ꯃꯥꯅꯤ ꯃꯥꯅꯤ ꯑꯗꯨ ꯑꯗꯨꯗꯤ ꯑꯗꯨꯝ ꯌꯥꯗ꯭ꯔꯁꯨ ꯌꯥꯅꯤꯅ ꯑꯗꯨꯗꯤ ꯑꯗꯨꯗꯤ ꯑꯗꯨꯗꯤ ꯃꯦꯆꯤꯟ ꯌꯥꯎꯗ꯭ꯔꯁꯨ ꯑꯗꯨꯝ ꯌꯥꯅꯤꯗ
ꯎꯝ ꯌꯥꯅꯤ ꯌꯥꯅꯤ
ꯣꯏ ꯑꯗꯨꯝ ꯇꯦꯛ ꯇꯦꯛꯀꯣ ꯃꯌꯥꯝ ꯍꯧꯍꯥꯎ ꯇꯧꯔꯒ ꯀꯩꯅꯣꯝꯃ ꯊꯣꯡꯒꯠꯂꯒꯀꯣ ꯌꯥ ꯀꯩꯒꯤꯅꯣꯗꯤ ꯎ ꯍꯣꯏ ꯂꯧ ꯂꯤꯡꯕ ꯈꯣꯠꯄꯗꯨꯗꯤ ꯀꯩꯁꯨ ꯍꯣꯏ ꯋꯥꯕꯨꯗꯤ ꯋꯥꯏ ꯑꯗꯨ ꯑꯣꯏꯇꯥꯔꯁꯨ ꯑꯩꯈꯣꯏꯁꯨ ꯑꯗꯨꯝ ꯇꯧꯕꯁꯨ ꯌꯥꯏꯌꯦꯅ ꯑꯩꯈꯣꯏꯖꯔꯦꯗꯅ ꯑꯗꯨꯗꯨꯒ ꯎꯝ ꯂ ꯅꯨꯡ ꯌꯩꯕ ꯃꯇꯝ ꯂꯥꯛꯑ ꯀꯥꯟꯗꯗꯤ ꯑꯗꯨ ꯀꯩꯅꯣꯅ ꯂꯩꯍꯜꯂꯦꯕ ꯃꯦꯆꯤꯟꯅ
ꯑꯣ
ꯃꯦꯆꯤꯟ ꯋꯥꯏꯔꯒ ꯌꯩꯍꯜꯂꯦ ꯑꯗꯨꯅ ꯍꯦꯟꯅ ꯌꯥꯝꯅ ꯊꯣꯛꯄꯩ ꯇꯥꯏꯞ ꯇꯧꯋꯦ